ꯇꯥꯔꯕꯣ꯫
ꯑꯧ꯫
ꯀꯩꯗꯧꯔꯤꯅꯣ?
ꯍꯤꯞꯄꯤꯌꯦ ꯅꯪꯗꯤ
ꯏꯁ ꯅꯪꯗꯤ ꯑꯩꯗꯤ ꯅꯪ ꯏꯔꯨꯗꯣꯏꯔꯥ ꯈꯜꯂꯒꯥ ꯑꯩꯗꯣ ꯍꯧꯖꯤꯛ ꯔꯨꯝ ꯆꯪꯉꯒꯦ ꯈꯜꯂꯤ
ꯏꯔꯨꯕꯗꯣ ꯃꯤ ꯂꯩꯍꯧꯋꯦ ꯑꯗꯨꯒꯤ ꯉꯥꯏꯍꯥꯛ ꯂꯩꯔꯥ ꯂꯨꯗꯥꯗꯤ ꯌꯥꯔꯔꯣꯏꯗꯕ
ꯑꯣꯍꯣꯝ ꯗꯨꯃꯥꯏꯟ ꯇꯧꯔꯣ ꯅꯪꯕ
ꯑꯈꯣꯏꯗꯤ ꯏꯔꯨꯖꯕꯝꯅꯣ ꯌꯥꯝꯅ ꯌꯥꯝꯅ ꯂꯩꯇꯦ ꯈꯔ ꯑꯅꯤ ꯈꯛꯇꯅꯦꯕ
ꯑꯧꯋꯣ
ꯑꯗꯨꯒꯤ ꯃꯤ
ꯑꯩꯗꯤ ꯑꯩꯗꯤ ꯃꯤ ꯌꯥꯝꯃꯜꯗꯤ ꯇꯣꯏꯂꯦꯁꯨ ꯗꯨꯝ ꯂꯨꯕꯅꯦ ꯑꯩꯗꯤ
ꯇꯣꯏꯂꯦꯠꯇꯥꯗꯤ ꯇꯜ ꯍꯥꯟꯅꯗꯤ ꯌꯥꯝ ꯂꯨꯔꯝꯃꯦ ꯑꯈꯣꯏꯖꯨ ꯇꯣꯏꯂꯦꯠ ꯑꯥ ꯕꯥꯠꯔꯨꯝ ꯂꯩꯇ꯭ꯔꯤꯀꯥꯟꯗ ꯑꯗꯣ ꯍꯨꯖꯤꯛꯇꯤ ꯇꯜꯂꯛꯑꯦ
ꯇꯧꯕꯨ ꯇꯧꯔꯥꯗꯨ
ꯀꯣꯛ ꯌꯥꯝ ꯉꯥꯎꯋꯦ ꯅꯪ ꯀꯩꯗꯧꯔꯝꯃꯤꯅꯣ
ꯀꯝꯇꯥ ꯇꯧꯗꯦꯗ
ꯀꯅꯥꯒꯥ ꯂꯩꯒꯦ ꯃꯤꯒꯥ ꯂꯩꯕ ꯃꯥꯜꯂꯤꯀꯣ
ꯍꯥꯏꯅ ꯃꯈꯥ ꯀꯨꯝꯒꯦꯅ ꯀꯨꯝꯕꯒꯤ ꯋꯥꯅꯤꯅꯦ
ꯑꯥ ꯅꯪꯗꯤꯅꯦ ꯈꯪꯕ꯭ꯔꯥ ꯋꯥꯔꯠ ꯇꯥꯕꯖꯤ ꯀꯔꯝꯕꯅ ꯍꯦꯟ ꯅꯨꯡꯉꯥꯏꯒꯦ
ꯒꯥꯏꯅꯤꯁꯨ ꯅꯨꯡꯉꯥꯏ
ꯑꯩꯗꯤ ꯒꯥꯏꯅꯤꯒꯥ ꯀꯄꯣꯠꯁꯀꯥ ꯅꯨꯡꯉꯥꯏ
ꯑꯁ ꯑꯦꯟꯇꯤꯗꯤ ꯂꯣꯏꯔꯦꯍꯦ
ꯀꯩꯗꯧꯔꯒꯦ
ꯗꯤ ꯂꯣꯏꯔꯦꯀꯣ ꯑꯦꯟꯇꯤꯗꯤ ꯄꯥꯝꯗ꯭ꯔꯦ ꯎꯝ
ꯑꯦꯟꯇꯤꯁꯨ ꯑꯩꯁꯨ ꯄꯥꯝꯗꯦ
ꯇꯜꯂꯦ ꯑꯦꯟꯇꯤꯗꯤ ꯀꯣꯛ ꯌꯥꯝ ꯉꯥꯎꯋꯦ
ꯅꯪ ꯑꯥ ꯁꯥꯗ꯭ꯔꯣ ꯌꯥꯝꯅ ꯍꯨꯖꯤꯛꯁꯦ
ꯑꯈꯣꯏ ꯁꯥꯕꯨꯗꯤ ꯁꯥꯒꯠ ꯂꯥꯛꯑꯦ
ꯑꯥ ꯅꯪꯒꯤ ꯍꯥꯥ
ꯎꯝ
ꯀꯩꯅꯣ
ꯍꯥ
ꯀꯩꯅꯣ ꯅꯪ ꯀꯩꯅꯣ ꯅꯪ ꯉꯥꯡꯉꯤꯗꯨꯕꯣ
ꯀꯝꯇꯥ ꯉꯥꯡꯗꯦꯗ ꯑꯩꯒꯤ ꯃꯃꯥꯡꯗꯩ ꯏꯅꯥꯎ ꯅꯨꯄꯤ ꯃꯥ ꯂꯥꯔꯤꯛ ꯏꯌꯦꯕ ꯑꯗꯨꯗꯤ ꯅꯪ ꯅꯪꯒꯤ ꯃꯇꯥꯡ ꯋꯥꯔꯤ ꯁꯥꯕ ꯈꯛꯇꯥꯅꯤ
ꯑꯣ ꯍꯣꯏꯗꯤ ꯀ꯭ꯂꯥꯁ ꯀꯌꯥ ꯀꯌꯥ ꯀꯥꯔꯒꯦ ꯅꯪꯒꯤ ꯅꯅꯥꯎꯄꯤꯁꯤꯡꯗꯤ
ꯐꯥꯎ ꯅꯨꯄꯤ ꯑꯃꯅ ꯀ꯭ꯂꯥꯁ ꯑꯦꯠ ꯃꯤꯌꯣꯅ ꯀ꯭ꯂꯥꯁ ꯇꯦꯟ ꯑꯩꯅ ꯀ꯭ꯂꯥꯁ ꯊꯨꯌꯦꯜꯐ
ꯇꯦꯟ ꯊꯥꯗꯣꯏꯔꯣ
ꯍꯣꯏ
ꯑꯗꯨꯗꯤ ꯃꯥꯗꯤ ꯕꯣꯔꯗꯤꯡꯗꯥ ꯂꯩꯔꯣꯏꯗ꯭ꯔꯣ ꯀꯃꯥꯏꯟ ꯇꯧꯗꯣꯏꯅꯣ ꯌꯨꯝꯗꯥ ꯁꯨꯝ ꯂꯩꯗꯣꯏꯔꯣ
ꯃꯥꯗꯣ ꯕꯣꯔꯗꯤꯡꯗꯥ ꯂꯩꯒꯅꯤ
ꯑꯣ ꯀꯩꯁ ꯀꯔꯤ ꯁ꯭ꯀꯨꯜꯗꯅꯣ ꯃꯥꯗꯤ
ꯉꯥꯏꯈꯣꯍꯦ
ꯍꯥꯥ
ꯍꯥ
ꯀꯔꯤ ꯁ꯭ꯀꯨꯜꯗꯅꯣ ꯃꯥꯅ ꯇꯝꯃꯤꯕꯣ
ꯃꯣꯏꯁꯦ ꯏꯕꯣ ꯁꯣꯠꯇꯅ ꯏꯕꯣꯁꯣꯠ ꯏꯕꯣꯠꯇꯣꯟ ꯁꯨꯅꯥꯗ ꯇꯤꯖꯤꯗ ꯇꯥꯝꯃꯦ ꯃꯣꯕꯥꯏꯅꯤ
ꯑꯣ ꯅꯪꯖꯨ ꯏꯕꯣꯇꯣꯟ ꯁꯅꯥꯗꯨꯗꯤ ꯐꯖꯅ ꯍꯥꯏꯕ ꯌꯥꯕꯅꯤꯍꯦ
ꯏꯕꯣꯇꯣꯟ ꯏꯕꯣꯇꯣꯟ ꯁꯅꯥ ꯀꯧꯕꯅꯦ ꯑꯥ ꯅꯪꯗꯤ ꯀ꯭ꯂꯥꯁ ꯇꯦꯟꯐꯧꯗꯤ ꯀꯥꯏ ꯇꯝꯃꯛꯀꯦ
ꯑꯩ ꯀꯂꯥꯁ ꯇꯦꯟꯐꯧꯗꯤ ꯃꯤꯂꯤꯅꯤꯌꯝ ꯁ꯭ꯀꯨꯜꯗ ꯇꯧꯔꯛꯑꯦ ꯑꯗꯨꯔꯣꯒ ꯑꯦꯂꯚꯦꯟ ꯇꯨꯋꯦꯜꯕ ꯇꯤ ꯃꯦꯁꯤꯗꯒꯤ ꯇꯝꯕ
ꯑꯣ ꯅꯨꯡꯉꯥꯏꯕ꯭ꯔꯣ ꯅꯣꯏ ꯇꯝꯃꯛꯄꯗꯤ
ꯍꯣꯏ ꯅꯨꯡꯉꯥꯏꯌꯦ ꯇꯝꯕꯗꯤ
ꯅꯪꯗꯤ ꯇꯨꯋ꯭ꯜꯞ ꯂꯣꯏꯔꯒ ꯀꯩ ꯊꯕꯛꯀꯨꯝꯕ ꯀꯩ ꯆꯪꯒꯦ ꯈꯜꯂꯤꯅꯣ
ꯑꯩꯗꯣ ꯑꯦꯝ ꯕꯤ ꯕꯤ ꯑꯦꯁ ꯇ꯭ꯔꯥꯏ ꯇꯧꯁꯦꯔꯅ ꯈꯟꯕ
ꯑꯣ ꯑꯗꯨꯗꯤ ꯅꯪ ꯂꯥꯏꯔꯤꯛ ꯌꯥꯝ ꯄꯥꯗꯗꯤ ꯌꯥꯔꯔꯣꯏꯅꯦ
ꯍꯣꯏ ꯑꯗꯨꯝ ꯍꯣꯠꯅꯔꯒꯦꯅ ꯈꯜꯂꯦ ꯉꯝꯒꯦꯔꯥ ꯉꯝꯃꯣꯗ ꯈꯪꯗꯦ ꯃꯤ ꯑꯇꯣꯞꯄꯒꯨꯝ ꯂꯥꯏꯔꯤꯛꯇꯤ ꯀꯦꯝꯗ ꯈꯪꯗꯕꯅꯤꯅ ꯎꯄꯥꯏ ꯂꯩꯇ꯭ꯔꯦ
ꯑꯗꯨ ꯅꯪ ꯌꯥꯝ ꯄꯥꯝꯖꯔꯗꯤ ꯑꯗꯨꯝ ꯍꯣꯠꯅꯒꯤꯅꯤ ꯑꯗꯨꯝ ꯉꯝꯅꯕ
ꯍꯩꯇ꯭ꯔꯁꯨ ꯑꯗꯨꯝ ꯇ꯭ꯔꯥꯏꯅꯗꯤ ꯔꯤꯒ꯭ꯔꯦꯠ ꯇꯧꯗꯅꯤꯡꯉꯥꯏ ꯇꯧꯕꯤꯁꯤꯔꯅ ꯈꯟꯕ
ꯑꯧ ꯀꯩꯁꯨ ꯀꯥꯏꯗꯦ ꯀꯩꯅꯣ ꯇ꯭ꯔꯥꯏ ꯇ꯭ꯔꯥꯏ ꯇꯧꯕꯗꯤ ꯀꯩꯁꯨ ꯀꯥꯏꯗꯦ ꯄꯥꯝꯕꯨ ꯄꯥꯝꯖꯔꯗꯤ ꯑꯗꯨꯝ ꯑꯣꯏꯗꯣꯏꯅꯤ
ꯃꯃꯥ ꯕꯕꯥ ꯍꯣꯏꯅꯁꯨ ꯄꯥꯝꯖꯕꯅꯤꯅꯥ ꯀꯣ
ꯍꯣꯏ ꯐꯩꯌꯦ ꯑꯗꯨꯗꯤ ꯅꯪ ꯃꯌꯥꯝꯒꯤ ꯈꯔ ꯀꯠꯊꯣꯛꯄ ꯇꯥꯔꯦꯅꯦ
ꯍꯣꯏ ꯊꯥꯗꯣꯛꯑꯗꯤ ꯐꯩꯌꯦ ꯊꯥꯗꯣꯛꯇ꯭ꯔꯗꯤ ꯑꯩꯁꯨ
ꯈꯪꯗ꯭ꯔꯦ ꯃꯦꯗꯤꯀꯦꯜ ꯂꯥꯏꯟꯗꯤ ꯃꯦꯗꯤꯀꯦꯜ ꯂꯥꯏꯟꯗꯤ ꯃꯣꯏꯅ ꯍꯦꯟꯅ ꯄꯥꯝꯕ
ꯅꯪ ꯀꯥꯏ ꯂꯩꯅꯣ
ꯑꯩ ꯍꯧꯖꯤꯛ ꯅꯝꯕꯔ ꯋꯥꯟ ꯇꯧꯅꯤꯡꯉꯦ ꯋꯥꯁꯔꯨꯝ ꯆꯪꯉꯨꯒꯦ ꯈꯨꯠ ꯆꯥꯝꯕ
ꯑꯣ ꯅꯪꯗꯤ ꯁꯝꯄꯨꯈꯩꯁꯦ ꯀꯔꯝꯕꯅ ꯍꯦꯟꯅ ꯄꯥꯝꯒꯦ
ꯇ꯭ꯔꯦꯁꯃꯤꯒꯨꯝꯕ ꯄꯥꯏꯌꯦ ꯑꯗꯨ ꯑꯣꯏꯔꯁꯨ ꯑꯩꯗꯣ ꯇꯦꯌꯥꯔꯁꯨ ꯄꯥꯏꯕ ꯅꯨꯡꯉꯥꯏꯌꯦ ꯀꯩꯅꯣ ꯃꯥꯗꯤ ꯄꯥꯏꯕ ꯅꯨꯡꯉꯥꯏꯇꯦ ꯁꯟꯖꯤꯜꯒꯥ ꯗꯣꯞꯀꯤ ꯁꯝꯗꯣ ꯌꯥꯝꯅ ꯐ꯭ꯔꯤꯖꯤ ꯑꯣꯏꯕ
ꯁꯟꯁ꯭ꯂꯤꯛ ꯍꯥꯏꯔꯣ
ꯍꯣꯏ ꯁꯟꯁꯤꯜꯒ ꯗꯣꯞꯇꯤ ꯅꯨꯡꯉꯥꯏꯇꯦ ꯂꯩꯇꯕ ꯂꯩꯔꯗꯤ ꯄꯥꯏꯒꯤꯅꯤ ꯑꯗꯨ ꯑꯣꯏꯔꯁꯨ ꯂꯩꯔꯗꯤꯀꯣ
ꯍꯣꯏ ꯍꯣꯏ ꯀꯩꯅꯣꯗꯤ ꯅꯨꯡꯉꯥꯏꯇ꯭ꯔꯣ ꯍꯦꯗ ꯑꯦꯟ ꯁꯣꯜꯗꯔ ꯍꯥꯏꯕꯗꯣ ꯊꯥꯏꯅꯒꯤ
ꯍꯦ ꯍꯦꯗ ꯑꯦꯟ ꯁꯣꯜꯗꯔꯁꯦ ꯄꯥꯏꯕ ꯌꯥꯝ ꯅꯨꯡꯉꯥꯏꯌꯦ
ꯑ ꯃꯥꯏ ꯒ꯭ꯔꯤꯟ ꯃꯆꯨꯗꯣ ꯑꯗꯨꯗꯣ ꯌꯥꯝꯅ ꯅꯨꯡꯉꯥꯏꯕꯅꯦ ꯏꯪꯉꯒ
ꯑꯗꯨ ꯀꯩꯅꯣꯗꯤ ꯑ ꯀꯔꯤꯅꯣꯅꯦ
ꯋꯥꯏ
ꯍꯦꯗ ꯍꯦꯗ ꯑꯦꯟ ꯁꯣꯜꯖꯔ ꯂꯩꯔꯦ ꯑꯗꯨꯒ ꯀꯔꯤꯅꯣ ꯑꯃꯅ ꯑꯃ ꯂꯩꯕꯅꯤꯅꯦ ꯀꯥꯎꯒ꯭ꯔꯦꯅꯦ ꯃꯃꯤꯡꯗꯣ
ꯍꯣꯏ ꯑꯗꯨ ꯑꯅꯤ ꯕꯁꯇꯤ ꯌꯥꯗꯦ
ꯂꯨꯄꯧ ꯌꯥꯝ ꯊꯣꯛꯏꯀꯣ ꯑꯗꯨꯗꯣ
ꯍꯣꯏ
ꯗꯣꯞꯁꯨ ꯊꯣꯛꯏꯀꯣ ꯗꯣꯞꯁꯨ ꯊꯣꯛ
ꯗꯣꯞꯁꯨ ꯊꯣꯑꯦ ꯗꯣꯞꯁꯨ ꯇꯤ ꯌꯥꯝ ꯊꯣꯛꯑꯦ ꯄꯥꯏꯕ ꯌꯥꯗꯦ ꯁꯟꯁꯤꯜꯛꯅ ꯈꯔ ꯄꯩ ꯃꯕꯥꯅꯤ ꯄꯥꯃꯤꯟꯅꯔꯗꯤ
ꯑꯥ ꯕꯇꯤꯀꯗꯤ ꯕꯇꯤꯀꯥꯗꯤ ꯅꯨꯡꯉꯥꯏꯇ꯭ꯔꯣ
ꯕꯇꯤꯀ ꯈꯪꯗꯦ ꯑꯗꯣ ꯄꯇꯟꯖꯂꯤꯗꯤ ꯄꯥꯏꯕ ꯌꯥꯗꯕꯅꯦ
ꯑꯥ ꯄꯇꯟꯖꯂꯤ ꯑꯩꯁꯨ ꯄꯥꯝꯗꯦ ꯀꯩꯅꯣꯒꯤꯗꯣ ꯇꯤꯜꯍꯧꯒꯤꯗꯣ ꯈꯪꯕ꯭ꯔꯥ
ꯍꯣꯏ
ꯑꯗꯨ ꯄꯥꯝ ꯅꯨꯡꯉꯥꯏꯕ꯭ꯔꯥ
ꯈꯪꯗꯦ ꯄꯥꯏꯕꯤ ꯄꯥꯏ ꯃꯗꯨ ꯌꯥꯝ ꯆꯥꯟꯅꯥꯕꯁꯨ ꯈꯪꯗꯦ ꯌꯥꯝ ꯆꯥꯟꯅꯕ
ꯑꯩꯖꯨ ꯅꯨꯡꯉꯥꯏꯕ ꯑꯣꯏꯗꯦ ꯑꯗꯨꯗꯣ
ꯎꯝ
ꯑꯗꯨꯗꯣ ꯏꯅꯥꯎꯄꯤꯅꯅꯦ ꯃꯥ ꯃꯣꯏꯒꯤ ꯍꯧꯗꯣꯡꯗ ꯏꯔꯨꯖꯕ ꯃꯥꯜꯂꯦꯕꯀꯣ
ꯍꯣꯏ
ꯑꯗꯨꯗ ꯑ ꯁꯤꯁꯦ ꯍꯧꯗꯣꯡ ꯃꯅꯝ ꯅꯝꯃꯦꯌꯦ ꯁꯤ ꯆꯝꯄꯨꯖꯦ ꯑꯗꯨ ꯑꯗꯨꯗꯒꯤ ꯑꯩ ꯑꯗꯨꯝ ꯍꯩꯅꯒꯤꯗ꯭ꯔꯦ ꯍꯥ ꯍꯥ ꯑꯗꯨꯝ ꯍꯩꯅꯒꯤꯗ꯭ꯔꯦ ꯑꯩꯗꯤ ꯍꯧꯗꯣꯡꯒꯤ ꯁꯝꯄꯨꯅꯦꯅ ꯈꯟꯒ꯭ꯔꯦꯕꯦ ꯑꯩ ꯀꯣꯛꯇ
ꯍꯣꯏ
ꯑꯗꯨꯅꯦ ꯑꯗꯣ ꯕꯣꯗꯤ ꯋꯥꯁꯀꯨꯝꯕꯗꯤ ꯀꯔꯝꯕꯅ ꯅꯨꯡꯉꯥꯏꯒꯦ ꯃꯅꯝ ꯅꯨꯡꯁꯤꯒꯦ
ꯕꯣꯗꯤ ꯋꯥꯁꯇꯤ ꯑꯗꯨꯝ ꯄꯥꯏꯕ ꯅꯨꯡꯉꯥꯏꯅ ꯑꯁꯤ ꯑꯁꯤꯔꯗꯤ ꯈꯪꯗꯦ
ꯑꯣ ꯂꯛꯁꯨ ꯅꯨꯡꯉꯥꯏꯕꯅꯦ ꯂꯛꯁ ꯗꯣ
ꯍꯣꯏ
ꯀꯩꯅꯣꯒꯤꯁꯨ ꯅꯤꯕꯤꯌꯥꯒꯤꯁꯨ ꯅꯨꯡꯉꯥꯏꯕꯅꯦ
ꯍꯣꯏ
ꯑꯗꯣ ꯄꯔꯐ꯭ꯌꯨꯝꯖꯦ ꯀꯔꯝꯕ ꯀꯔꯝꯕ ꯕ꯭ꯔꯥꯟꯅ ꯍꯦꯟꯅ ꯄꯥꯝꯖꯒꯦ
ꯍꯥ
ꯄꯔꯐ꯭ꯌꯨꯝꯒꯨꯝꯕꯗꯤ ꯀꯔꯝꯕꯅ ꯍꯦꯟꯅ ꯄꯥꯝꯖꯒꯦ
ꯈꯪꯗꯦ ꯑꯩ ꯅꯪꯉꯣꯟꯗ ꯄꯔꯐ꯭ꯌꯨꯝꯒ ꯄꯥꯏꯕ ꯅꯨꯡꯉꯥꯏꯕ ꯍꯥꯏꯅꯤꯡꯕꯅꯦ ꯍꯪꯉꯣꯏ ꯑ ꯄꯔꯐ꯭ꯌꯨꯝꯒ ꯄꯥꯏꯕ ꯅꯨ ꯑꯣꯔꯤꯐ꯭ꯂꯦꯝꯒꯤ ꯁꯤꯁꯤꯟꯅꯗꯦ
ꯑꯝꯕꯨ ꯁꯤꯖꯤꯟꯅꯗ꯭ꯔꯤꯕ
ꯑꯥ ꯑꯣꯔꯤꯐ꯭ꯔꯦꯝꯒꯤ ꯐꯦ ꯁꯤꯖꯤꯅꯦꯟ ꯅꯍꯥꯟ ꯑꯃꯔꯛꯇꯤ ꯄꯥꯏ ꯑ ꯑꯩꯈꯣꯏꯒꯤ ꯔꯨꯝꯃꯦꯠꯁꯦ ꯅꯨꯄꯥ ꯌꯥꯝ ꯅꯝꯕ ꯄꯔꯄꯜꯗꯣ ꯄꯠ ꯅꯝꯕ ꯅꯨꯡꯉꯥꯏꯇꯦ ꯑꯩꯗꯤ
ꯑꯣ ꯑꯩ ꯑꯔꯤ ꯐ꯭ꯂꯦꯝꯒꯤ ꯃꯅꯝꯗꯤ ꯂꯣꯏ ꯅꯨꯡꯁꯤꯗꯤ ꯅꯨꯡꯁꯤꯒꯟꯕꯅꯤ
ꯄꯔꯐ꯭ꯌꯨꯝ ꯐꯖꯕ ꯑꯃ ꯍꯥꯏꯔꯛꯎꯅꯦ ꯑꯩ ꯂꯩꯅꯤꯡꯉꯦꯅꯦ
ꯑꯩꯗꯤ ꯑꯣꯔꯤꯐ꯭ꯂꯦꯝꯒꯤ ꯑꯃ ꯁꯤꯖꯤꯟꯅꯩꯌꯦꯕꯀꯣ
ꯎꯝ꯫
ꯏꯀꯂꯦꯠ ꯏꯀꯂꯦꯠ ꯇꯣ
ꯏꯀꯂꯦꯠ
ꯏꯀꯂꯦꯠ ꯑꯥ ꯅꯨꯡꯁꯤꯕꯅꯦ ꯌꯥꯝꯅ ꯆꯝꯅ ꯅꯨꯡꯁꯤꯕ
ꯀꯌꯥ ꯄꯤꯒꯦ
ꯑꯗꯨ ꯑꯗꯨꯗꯣ ꯑꯩꯅ ꯂꯥꯛ ꯑꯣꯐꯔ ꯂꯥꯛꯄꯗ ꯂꯧꯍꯧꯕꯅꯦꯕ ꯑꯩꯗꯤ ꯑꯗꯣ ꯊ꯭ꯔꯤ ꯀꯦ ꯁꯝꯊꯤꯡ ꯑꯁꯦꯡꯕꯩꯗꯤ ꯑꯗꯨ ꯃꯥꯏ ꯑꯣꯏꯕꯅꯦꯕ ꯑꯗꯨꯒ ꯋꯥꯟ ꯊꯥꯎꯖꯟ ꯐꯥꯏꯚ ꯍꯟꯗ꯭ꯔꯦꯗꯂ ꯀꯌꯥꯅꫭꯝꯃ ꯂꯧꯍꯧꯋꯦ ꯑꯩꯅ ꯂꯧꯕꯗꯣ
ꯑꯣ ꯑꯩꯩꯅ ꯄꯥꯕ ꯅꯨꯡꯉꯥꯏꯕ ꯃꯥꯔꯤ ꯂꯧꯅꯤꯉꯦ ꯃꯨꯟꯅ ꯃꯤ ꯌꯥꯝꯅ ꯀ ꯀꯥꯗꯕꯤ
ꯑ ꯐꯩꯗ ꯑ ꯀꯩꯅꯣ ꯂꯥꯛꯒꯥꯟꯗ ꯑ ꯀꯩꯕ ꯑꯣꯐꯔ ꯂꯥꯛꯑꯒ ꯂꯧꯕꯅ ꯐꯩ
ꯍꯣꯏ
ꯍꯥꯏꯕꯗꯤ ꯌꯥꯝ ꯇꯥꯡꯉꯦꯕ ꯅꯠꯇ꯭ꯔꯥꯗꯤ ꯑꯩꯈꯣꯏ ꯂꯧꯕ ꯉꯝꯗꯦꯕ
ꯎꯝ ꯃꯥꯅꯦ ꯃꯥꯅꯦ
ꯑꯗꯨꯅꯦ ꯑꯗꯨꯅꯦ
ꯅꫭꯏꯒꯤ ꯔꯨꯝꯃꯦꯠꯁꯤꯡ ꯀꯗꯥꯥꯏ ꯆꯠꯈ꯭ꯔꯦ
ꯃꯣꯏꯁꯦ ꯈꯔꯥ ꯑꯃꯅ ꯋꯥꯔꯤ ꯁꯥꯟꯅꯩꯌꯦ ꯈꯔꯥ ꯑꯃꯅ ꯇꯨꯝꯃꯦ
ꯅꯨꯡꯉꯥꯏ ꯅꯪ ꯅꯨꯡꯉꯥꯏ ꯖꯥꯠꯅꯤꯍꯦ ꯅꯪꯒꯤꯗꫭ
ꯅꯪꯅꯤ ꯈꯪꯕ꯭ꯔꫭ ꯂꯥꯏꯔꯤꯛ ꯄꯥꯕ ꯆꯠꯈꯤꯕꯗꯣ
ꯃꯈꯥꯗ ꯅꯣꯏꯒꯤ ꯔꯨꯝꯃꯦꯠ ꯑꯃ ꯂꯩꯔꯝꯕꯅꯦ ꯑꯩ ꯀꯟꯅ
ꯅꯪꯗꯥꯏ ꯈꯪ ꯈꯪꯕ꯭ꯔꯥ ꯅꯪ ꯃꯤꯗꯣ
ꯈꯥꯡꯉꯦ ꯈꯥꯡꯉꯦ
ꯃꯥꯗꯤ ꯂꯥꯏꯔꯤꯛ ꯌꯥꯝꯅ ꯄꯥꯏ ꯑꯩꯈꯣꯏꯒ ꯃꯥꯟꯗꯦ
ꯑꯩꯈꫭꯏꯒ ꯃꯥꯟꯅꯅꯤ ꯇꯧ ꯇꯥꯏ
ꯃꯤꯗꯤ ꯇꯣꯞ ꯇꯣꯞ ꯇꯣꯞꯅꯦ ꯃꯤꯗꯤ
ꯍꫭꯏ ꯇꯣꯞꯒꯤ ꯃꯤ ꯃꯤꯅꯤ
ꯑꯁ ꯂꯥꯏꯔꯤꯛꯁꯦ ꯍꯌꯦꯡꯁꯨ ꯍꯌꯦꯡꯁꯨ ꯇꯦꯖ ꯂꯩꯕꯅꯦ ꯄꯥꯅꯤꯡꯕꯁꯨ ꯄꫭꯛꯇꯦ ꯀꯃꯥꯏ ꯇꯧꯗꫭꯏꯅꯣ ꯈꯪꯗꯦ
ꯅꯪ ꯇꫭꯄꯤꯛ ꯑꯃ ꯄꯥꯏꯔꫭ ꯑꯩ ꯇꫭꯄꯤꯛ ꯑꯃ ꯄꯥꯏꯔꯒꯦ
ꯀꯩ ꯀꯩ ꯇꯣꯄꯤꯛꯅꯣ ꯑꯝꯇ ꯍꯥꯏꯔꯛꯎꯅꯦ
ꯑ ꯃꯤꯅꯤꯌꯝ ꯑꯦꯟꯗ ꯗꯦꯕꯂꯞꯃꯦꯟ ꯑꫭꯐ ꯒꯣꯜ ꯑꯁꯥ ꯑꯗꯨ ꯑꯣꯏꯔꯒ ꯖꯦꯅꯦꯇꯤꯛꯁ ꯊ꯭ꯔꯤ ꯎꯝ ꯎꯝ꯫
ꯑꯗꯨ ꯑꯍꯨꯝꯗꯨꯔꯣ
ꯍꯣꯏ ꯃꯗꯨꯨꯝ ꯑꯍꯨꯝ ꯐꯤꯐꯇꯤꯟ ꯃꯥꯒꯤ ꯇꯧꯋꯤ ꯍꯥꯏꯌꯦ
ꯑꯣ ꯑꯁꯥꯒ ꯖꯦꯔꯌꯥꯇ꯭ꯔꯤꯛ ꯅꯔꯁꯤꯡꯒꯗꯤ ꯈꯔ ꯈꯔꯥ ꯄꯥꯕ ꯅꯨꯡꯉꯥꯏꯗꯧ ꯃꯥꯜꯂꯦ ꯑꯃꯗꯨꯗꯤ ꯈꯪꯗꯦ
ꯍꯣꯏ ꯍꯣꯏ ꯃꯥꯅꯦ ꯌꯥꯅꯔꯗꯤ ꯂꯨꯕꯩꯅꯅꯤꯗ ꯁꯤꯗꯤ ꯈꯔ ꯄꯥꯔꯒ ꯒ꯭ꯌꯥꯟ ꯇꯥꯔꯒ ꯂꯥꯛꯇꯣꯏꯅꯦ
ꯍꯣꯏ ꯑꯝꯗꯨꯗꯤ ꯑꯩ ꯁꯨꯡꯈꯪ ꯈꯪꯗꯦ ꯃꯗꯨꯗꯤ ꯀꯃꯥꯏ ꯇꯧꯔ
ꯍꯣꯏ ꯍꯣꯏ ꯃꯥꯅꯤ
ꯅꯪꯗꯤ ꯄꯥꯗꯣꯏꯔꯣ
ꯉꯍꯥꯛ ꯂꯩꯔꯥ ꯄꯥꯅꯤ ꯄꯥꯒꯦꯅ ꯇꯨꯝꯊꫭꯛꯔꯒ ꯍꯧꯒꯠꯂꯒ ꯋꯥꯔꯤ ꯄꯥꯁꯤꯔꯥ ꯑꯁ ꯌꯥꯝ ꯇꯥꯜꯂꯦ ꯄꯨꯛ ꯊꯟꯃꯟꯕꯒꯤ ꯆꯥꯛꯁꯨꯨ ꯉꯥꯟꯅ ꯆꯥꯔꯨꯔꯦ
ꯍꯣꯏ ꯍꯌꯦꯡ ꯅꯠꯇ꯭ꯔꯗꯤ ꯐꯥꯗꯧꯅꯦ ꯇꯦꯁꯇꯁꯦ ꯍꯪꯆꯤꯠꯀꯨꯝꯕ ꯑꯣꯏꯔꯗꯤ
ꯍꯣꯏ ꯍꯥꯡꯆꯤꯠ ꯑꯣꯏꯔꯗꯤ ꯍꯥꯡꯆꯤꯠ ꯑꯣꯏꯔꯗꯤ ꯐꯒꯗꯕꯥ ꯃꯨꯛ ꯀꯥꯏ ꯍꯥꯏꯔꯗꯤ ꯍꯣꯏꯁꯦ
ꯍꯧꯖꯤꯛ ꯑꯣꯏꯔꯗꯤ ꯃꯁꯦꯟ ꯑꯣꯏꯔꯗꯤ ꯐꯗꯧꯕ ꯑꯃꯨꯛ ꯍꯥꯏꯔ꯭
ꯎꯝ ꯅꯪꯒꯤꯗꯨꯕꯨ ꯇꯧꯕꯥ ꯍꯧꯔꯥꯗꯤ ꯊꯣꯛꯑꯣ ꯃꯤ ꯄꯥꯟ ꯑꯗꯨꯝ ꯍꯥꯡꯕꯒꯨꯝ ꯇꯧꯕꯅꯦ ꯍꯧꯖꯤꯛ
ꯑꯥ ꯊꯣꯛꯑꯗꯕꯅꯦ ꯉꯥꯍꯥꯛ ꯂꯩꯔꯒ ꯊꯣꯛꯑꯗꯕꯅꯦ ꯑꯩꯗꯤ
ꯅꯥꯃꯟꯅꯕꯤ ꯒꯥ ꯊꯣꯛꯈꯔ꯭ꯕꯅꯦ
ꯍꯥ
ꯅꯃꯥꯟꯅꯕꯤ ꯏꯔꯨꯕꯗꯣ ꯊꯣꯛꯈ꯭ꯔꯕꯒꯨꯝ ꯇꯧꯕꯅꯦꯕ
ꯑꯣ ꯃꯥꯗꯤ ꯌꯥꯝ ꯊꯨꯅ ꯂꯣꯏꯅ ꯉꯁꯤꯗꯤ ꯅꯥꯍꯥꯟꯉꯩꯗꯤ ꯌꯥꯝ ꯀꯨꯏꯕꯅꯦ ꯃꯥꯗꯤ
ꯍꯣꯏ ꯅꯍꯥꯟꯒꯩꯏ ꯌꯥꯝ ꯀꯨꯏꯔꯝꯃꯅꯤ
ꯍꯧꯖꯤꯛꯀꯥꯟꯗ ꯌꯥꯝ ꯊꯨꯏ ꯃꯤꯅ ꯀꯨꯏꯍꯟꯅꯤꯡꯉꯀꯥꯟꯗꯅ ꯊꯨꯅ ꯊꯨꯅ ꯂꯣꯏꯁꯤꯜꯂꯦ ꯃꯣꯏꯁꯦ ꯊꯨꯍꯟꯅꯤꯡꯉꯀꯥꯟ ꯀꯨꯏꯅ ꯀꯨꯏꯅ ꯂꯩ ꯅꯨꯡꯉꯥꯏꯇꯦ ꯃꯣꯏꯁꯦ ꯀꯦꯝ ꯈꯪꯗꯦ ꯃꯤꯒꯤ
ꯍꯣꯏ
ꯑ ꯅꯪꯗꯤ ꯄꯨꯡ ꯀꯌꯥꯗ ꯇꯨꯝꯒꯦ ꯍꯧꯖꯤꯛꯀꯥꯟꯁꯦ
ꯍꯧꯖꯤꯛꯀꯥꯟꯁꯦ ꯑꯩꯗꯣ ꯉꯥꯟ ꯉꯥꯟꯅ ꯇꯨꯝꯃꯦ ꯇ ꯑꯣꯏꯔꯁꯨ ꯄꯨꯡ ꯑꯦꯂꯚꯦꯟ ꯇꯨꯋꯜꯕꯇ ꯇꯨꯝꯕ ꯅꯨꯃꯤꯠ ꯂꯩꯑꯦ ꯑꯩꯗꯤ ꯃꯗꯨꯗꯤ ꯌꯥꯝꯅ ꯊꯦꯡꯈ꯭ꯔꯦ ꯑꯩꯒꯤꯗꯤ
ꯑꯦꯂꯚꯦꯟ ꯇꯨꯌꯦꯜꯞꯇ ꯇꯨꯝꯃꯤꯁꯦ ꯊꯦꯡꯉꯤꯅꯦꯕ
ꯎꯝ
ꯑꯩꯗꯤ ꯋꯥꯟꯗ ꯇꯨꯝꯕ ꯌꯥꯎꯋꯦꯀꯣ ꯑꯗꯨꯗꯤ ꯋꯥꯟ ꯃꯈꯥꯏꯗꯒ ꯇꯨꯝꯕ ꯌꯥꯎꯋꯤ
ꯑꯣ
ꯑꯗꯨꯕꯨ ꯍꯧꯒꯠꯂꯛꯄꯗꯗꯤ ꯐꯖꯔꯦ
ꯀꯥꯏꯗꯦ ꯀꯥꯏꯗꯦ
ꯌꯨꯝꯗ ꯂꯩꯕꯗꯗꯤ ꯄꯨꯡ ꯃꯥꯞ ꯅꯥꯏꯟ ꯇꯦꯟꯗꯒ ꯍꯧꯒꯠꯂꯦ ꯑꯩꯗꯤ
ꯑꯣ ꯑꯩꯗꯤ ꯌꯨꯝꯗ ꯌꯥꯝ ꯉꯥꯟꯅ ꯍꯧꯒꯠꯂꯦ ꯉꯁꯤꯁꯨ ꯉꯥꯟꯅ ꯍꯧꯒꯠꯂꯦ ꯏꯅꯎꯅꯨꯄꯤ ꯏꯅꯥꯎꯅꯨꯄꯥꯁꯤꯡ ꯑꯗꯨꯝ ꯀꯂ꯭ꯥꯁ ꯆꯠꯂꯗꯤ ꯇꯤꯐꯤꯟ ꯁꯦꯝꯕꯤꯒꯤꯀꯣ ꯃꯣꯏꯗꯣ ꯀꯦꯟ ꯀꯦꯟꯇꯤꯟꯗ ꯑꯗꯨꯝ ꯆꯥꯔꯝꯕꯤꯒꯤ ꯁꯦꯝꯃꯦꯕ
ꯑꯣ ꯑꯩꯈꯣꯏꯒꯤ ꯏꯅꯥꯎꯄꯤꯗꯨꯗꯤꯅꯦ ꯄꯨꯡ ꯕꯥꯔꯣꯗꯒ ꯄꯨꯡ ꯇꯨꯌꯦꯜꯞꯇꯒ ꯍꯧꯒꯠꯂꯦ
ꯌꯥꯝꯅ
ꯃꯥꯕꯨꯗꯤ ꯁ꯭ꯀꯨꯜꯕꯨꯗꯤ ꯆꯠꯄ ꯍꯧꯗ꯭ꯔꯤꯕ ꯑꯗꯨꯗꯨꯒꯤꯅꯦ
ꯍꯥꯥ
ꯗꯧꯕꯅꯦ ꯂꯩꯁꯥ ꯑꯣꯏꯔꯤꯉꯩꯗ ꯌꯨꯝ ꯄꯜꯂꯥꯗꯤ ꯎꯄꯥꯏ ꯂꯩꯇ꯭ꯔꯦ
ꯍꯣꯏ ꯌꯨꯝ ꯄꯜꯂꯒꯗꯤ ꯁꯤꯛꯁ ꯑ ꯁꯤꯛꯁꯇꯤ ꯊꯦꯡꯕꯨ ꯊꯦꯡꯉꯦꯒꯥꯏ ꯍꯥꯏꯅꯩ ꯑꯗꯨꯒ ꯐꯥꯏꯚ ꯃꯇꯨꯡ ꯑꯣꯏꯕꯁꯨ ꯌꯥꯏ ꯑꯗꯣ ꯑꯩꯗꯤ ꯉꯟꯅ ꯑꯩꯗꯤ ꯁꯤꯛꯁ ꯑꯗꯥꯏ ꯍꯧꯒꯠꯂꯅꯤ